ꯇꯥꯌꯦ ꯇꯥꯌꯦ
ꯅꯪ ꯀꯩꯗꯧꯔꯝꯃꯤꯅꯣ ꯏꯇꯥ
ꯑꯩꯖꯦ ꯍꯤꯞꯄꯝꯕꯅꯤꯅꯦ
ꯆꯥꯛ ꯏꯁꯤꯡꯒꯗꯤ ꯆꯥꯔꯕ ꯀꯃꯥꯏꯅ ꯇꯧꯔꯤꯅꯣꯗ
ꯑꯥ ꯆꯥꯥꯔꯦ ꯆꯥꯔꯦ ꯅꯪꯗꯤ ꯇꯥꯔꯕꯣ
ꯑꯁ ꯑꯩ ꯆꯥꯥꯛꯀ ꯆꯥꯅꯤꯡꯗꯦꯅ ꯆꯥ ꯗ꯭ꯔꯤꯗ ꯍꯣꯔꯦꯟ ꯉꯥꯍꯥꯛ ꯂꯩꯔꯒ ꯆꯥꯒꯦꯅ ꯅꯪꯗꯤ ꯀꯩ ꯌꯦꯟꯖꯥꯡ ꯆꯥꯔꯛꯀꯦ
ꯍꯦꯟꯖꯥꯡꯗꯤ ꯏꯔꯣꯝꯕ ꯆꯥꯏ ꯏꯇꯥ ꯅꯪ ꯀꯩꯗꯧꯔꯒꯦ ꯆꯥꯛ ꯏꯁꯥ ꯉꯝꯗꯕꯩꯔꯥ ꯀꯩꯒꯤꯅꯣ
ꯑꯇꯩ ꯀꯩꯁꯨꯝꯇ ꯅꯠꯇꯦꯗ ꯁꯨꯝ ꯋꯥꯈꯟꯖꯦ ꯅꯨꯡꯉꯥꯏꯇꯗꯅ ꯂꯩꯔꯝꯕꯅꯤ ꯌꯨꯝꯒꯤ ꯑꯍꯟ ꯑꯣꯏꯕꯁꯦ ꯌꯥꯝꯅ ꯋꯥꯏ ꯇꯩꯗ ꯌꯨꯝꯒꯤ ꯑꯋꯥ ꯑꯅꯥ ꯈꯨꯗꯤꯡꯃꯛ ꯑꯍꯟꯅꯤꯅꯅꯦ ꯎꯗꯕꯁꯨ ꯉꯝꯗꯦ ꯎꯔꯣꯏꯒꯦ ꯍꯥꯏꯕ ꯇꯁꯨ ꯌꯥꯗ ꯇꯦ ꯂꯣꯏꯅꯃꯛ ꯎꯏꯗꯣ ꯃꯤꯁꯤꯅ ꯑꯗꯨꯅꯅꯦ ꯑꯩꯁꯦ ꯋꯥꯈꯜꯁꯦ ꯅꯨꯡꯉꯥꯏꯃꯟꯗꯗꯅꯅꯦ ꯆꯥꯛꯀꯅꯤ ꯆꯥꯅꯤꯡꯕ ꯐꯥꯎꯗꯗꯅ ꯑꯃꯇ ꯆꯥꯛꯀ ꯆꯥꯗꯦ ꯍꯣꯔꯦꯟ ꯉꯥꯏꯍꯥꯡ ꯂꯩꯔꯒ ꯆꯥꯒꯦ ꯅꯥ ꯑꯉꯥꯡ ꯏꯅꯥꯎꯅꯨꯄꯤꯗ ꯍꯥꯏꯔꯝꯕꯅꯤ ꯏꯅꯥꯎꯅꯨꯄꯤꯒꯩꯗꯤ ꯑꯉꯥꯡꯒꯩꯅꯤꯅ ꯆꯥꯊꯣꯛꯑꯣ ꯃꯣꯏꯗꯤ ꯑꯋꯥꯕ ꯃꯁꯛꯁꯦ ꯈꯪꯕ ꯅꯠꯇꯦꯗꯅ ꯌꯨꯝꯒꯤ ꯑꯉꯥꯡ ꯑꯣꯏꯔꯤ ꯕꯅꯤꯅ ꯑꯗꯨꯒꯤꯅꯤꯗ
ꯆꯥꯎꯀꯣ ꯆꯥꯛ ꯆꯥꯗꯗꯤ ꯁꯣꯟꯊꯔꯛꯀꯅꯤꯀꯣ
ꯍꯣꯏ ꯑꯗꯨꯕꯨꯗꯤ ꯆꯨꯝꯕ ꯑꯩꯗꯣ ꯋꯥꯈꯜꯁꯦ ꯌꯥꯝꯅ ꯅꯨꯡꯉꯥꯏꯇꯦꯗ ꯏꯇꯥ
ꯀꯩꯗꯧꯔꯒꯦ ꯏꯇꯥ
ꯑꯇꯩ ꯀꯩꯁꯨꯝꯇꯒꯤ ꯅꯠꯇꯤꯌꯦ ꯏꯇꯥ ꯑꯩꯈꯣꯏ ꯏꯃꯥꯗꯣ ꯃꯁꯥꯗꯣ ꯌꯥꯝꯅ ꯌꯥꯝꯅ ꯀꯟꯅ ꯉꯝꯗꯔꯦꯕ ꯑꯗꯨ
ꯏꯃꯥ ꯀꯩ ꯑꯣꯏꯅ ꯉꯝꯗ꯭ꯔꯤꯅꯣ꯫
ꯁꯣꯔ ꯍꯣꯟꯕ ꯋꯥꯕ ꯑꯗꯨꯗꯨ
ꯑꯁ ꯑꯗꯨꯗꯤ꯫ ꯀꯃꯥꯏꯇꯧꯅꯤ ꯏꯇꯥ꯫
ꯗꯣꯛꯇꯔꯗ ꯆꯠꯂꯒ꯫ ꯄꯨ ꯈꯜꯂꯨꯔꯕꯅꯦꯕ ꯗꯣꯛꯇꯔꯅꯁꯨꯅꯦ꯫ ꯁꯣꯟꯕ ꯑꯗꯨꯝ ꯋꯥꯏ ꯍꯥꯏꯁ ꯖꯦꯃꯥꯁꯦ ꯍꯥꯔꯠꯀꯤ ꯂꯥꯏꯅꯥꯅꯦ ꯍꯥꯏꯌꯦꯕ ꯑꯗꯨ ꯁꯣꯟꯕ ꯑꯗꯨꯝ ꯋꯥꯕꯗꯣ꯫ ꯑꯥ ꯃꯄꯥꯥꯟ ꯂꯝꯗ ꯄꯨꯔꯒ ꯌꯦꯡꯉꯨꯔꯕꯅꯤ ꯑꯗꯨꯁꯨ ꯐꯠ ꯍꯥꯏꯕ꯫
ꯑꯁ ꯀꯃꯥꯏꯅ ꯇꯧꯅꯤ ꯇꯧꯔꯤꯁꯤꯗꯤ꯫
ꯃꯊꯥ ꯌꯥꯝꯅ ꯁꯥꯏ ꯗ ꯑꯩ꯫ ꯗꯥ ꯍꯥꯏꯗꯤ꯫ ꯔꯕꯥꯅ ꯊꯕꯛꯛꯇꯣ꯫ ꯑꯥꯗ ꯂꯥꯞꯅ ꯆꯠꯂꯒ ꯊꯕꯛꯇꯨ ꯁꯨꯔꯒ ꯂꯩꯈꯤꯕꯅꯤꯅ ꯑꯩꯅ ꯁꯤꯗ ꯑꯗꯨꯝ ꯂꯩꯍꯧꯕꯅꯤꯅ ꯎꯄꯥꯏꯁꯨ ꯂꯩꯇꯦ ꯑꯗꯨꯅ ꯃꯊꯥ ꯆꯥꯏ ꯑꯍꯟ ꯑꯩꯉꯣꯟ ꯗ ꯑꯗꯨꯝ ꯇꯥꯏꯌꯦ ꯑꯗꯨꯀꯤꯅꯤ ꯏꯇꯥ
ꯄꯩꯁꯥ ꯅꯨꯡꯁꯥ ꯀꯃꯥꯏꯅ ꯇꯧꯔꯤꯒꯦ ꯏꯇꯥ
ꯄꯩꯁꯥꯕꯨꯗꯤ ꯕꯕꯥꯅ ꯊꯥꯔꯛꯑꯦ ꯑꯌꯥꯝꯕ ꯊꯥꯔꯛꯄꯅꯤꯅ ꯑꯗꯨꯒꯤꯗꯤ ꯀꯣꯝꯕ ꯑꯗꯨ ꯑꯩꯅ ꯊꯕꯛ ꯑꯃ ꯇꯧꯒꯦꯅ ꯃꯥꯏ ꯑꯣꯟꯁꯤꯜꯂ ꯇꯧꯒꯦꯅ ꯈꯟꯕꯗꯣ ꯏꯃꯥꯗꯨꯅ ꯀꯟꯅ ꯅꯥꯔ ꯇ ꯂꯩꯕꯅꯤꯅ ꯊꯕꯛꯁꯣ ꯑꯝ ꯄꯥꯡꯕ ꯉꯝꯗꯕ ꯑꯩꯒꯤ ꯏꯇꯦꯡ ꯇꯧꯕꯒꯤꯗ ꯏꯌꯥꯝꯕ ꯑꯃ ꯂꯩꯔꯝꯅꯤ ꯂꯩꯔꯝꯕꯨꯁꯨ ꯑꯍꯥ ꯃꯄꯥꯥꯟ ꯂꯝꯗ ꯂꯥꯏꯔꯤꯛꯇꯃꯤꯅꯦꯠ ꯆꯠꯈ꯭ꯔꯦ ꯑꯗꯨꯅ ꯍꯧꯖꯤꯛꯇꯤ ꯑꯍꯟꯗꯣ ꯑꯩꯅ ꯑꯣꯏꯍꯧꯔꯕꯅꯤꯅ ꯑꯩꯉꯣꯟꯗ ꯂꯣꯏꯅ ꯗꯣꯛꯇꯔ ꯆꯠꯄꯁꯨ ꯏꯃꯥꯒꯤ ꯌꯦꯡꯕꯁꯨ ꯃꯤꯔꯣꯟꯒ ꯌꯥꯝꯅ ꯂꯩꯕ ꯑꯣꯏꯔꯗꯤ ꯗꯤ ꯌꯥꯝ ꯐꯒꯗꯕ ꯃꯤꯔꯣꯜꯁꯨ ꯑꯃꯠꯇ ꯂꯩꯖꯗꯦ
ꯑꯗꯨ ꯏꯇꯥꯅ ꯅꯨꯡꯉꯥꯏꯇꯕ ꯀꯥꯟꯗꯅꯦ ꯆꯤꯟꯕ ꯀꯥꯟꯗ ꯑꯗꯨꯝ ꯍꯥꯏꯔꯛꯑꯣ ꯑꯩꯉꯣꯟꯗ ꯑꯩꯒ ꯆꯠꯃꯤꯟꯅꯁꯦ
ꯎꯝ ꯍꯣꯏ ꯏꯊꯜꯃꯛꯀꯤꯅꯦ ꯑꯩꯁꯨ ꯏꯊꯗ ꯋꯥ ꯍꯥꯏꯒꯦꯅ ꯆꯥꯛ ꯈꯤꯗꯥꯪꯪ ꯗꯤ ꯋꯈꯟꯁꯤ ꯆꯥꯛ ꯊꯣꯛꯇ ꯅꯡꯅ ꯐꯣꯟ ꯇꯧꯔꯛꯏꯅꯦ ꯄꯍꯔꯛꯞ ꯅꯥꯪꯗꯤ ꯏꯇꯥ
ꯇꯧꯔꯛꯑꯣ ꯇꯧꯔꯛꯑꯣ ꯑꯗꯣ ꯄꯩꯁꯥꯗꯣ ꯂꯩꯇ꯭ꯔ ꯂꯩꯇ꯭ꯔꯒꯗꯤ ꯑꯩꯒꯤ ꯈꯔꯁꯨ ꯂꯩꯌꯦ ꯑꯩ ꯄꯤꯔꯛꯀꯦ
ꯍꯣꯌ ꯌꯥꯅꯤ ꯏꯇꯥ ꯑꯗꯨꯨꯀ ꯀꯩꯁꯨ ꯈꯂꯨꯅꯨ
ꯎ ꯑꯗꯨꯝ ꯍꯥꯏꯔꯛꯑꯣ ꯑꯩꯉꯣꯟꯗꯁꯨ ꯈꯔ
ꯎꯝ ꯍꯣꯌ ꯍꯥꯏꯔꯛꯀꯦ ꯏꯇꯥ
ꯎꯝ
ꯏꯇꯥ ꯅꯣꯏꯗꯤ ꯅꯌꯥꯝꯕ ꯑꯅꯤ ꯑꯃ ꯂꯩꯕꯅꯤꯅ ꯅꯅꯥꯎꯄꯥꯁꯨ ꯂꯩꯕ ꯕꯅꯤꯂꯥ ꯅꯪꯉꯣꯟꯗꯗꯤ ꯌꯥꯝꯅ ꯀꯣꯝꯃꯝꯒꯅꯤꯗꯣ ꯑꯩꯈꯣꯏꯒꯤꯗꯤ ꯏꯌꯥꯝꯕ ꯑꯃꯈꯛ ꯂꯩꯕꯗꯨꯁꯨ ꯑꯗ ꯂꯥꯏꯔꯤꯛ ꯇꯝ ꯆꯠꯈꯤꯕꯅꯤꯅ ꯑꯗꯨꯅ ꯋꯥꯈꯜꯁꯦ ꯄꯨꯛ ꯄꯤꯛꯇ ꯄꯤꯛꯁꯜꯂꯤꯗ ꯑꯩ ꯃꯍꯥꯛ ꯒ꯭ꯌꯥꯟ ꯇꯥꯗꯦ ꯀꯩ ꯍꯥꯏꯒꯗꯕꯅꯣ
ꯄꯤꯛꯁꯟꯒꯅꯨ ꯄꯤꯛꯁꯟꯒꯅꯨ ꯏꯇꯥ ꯑꯩꯁꯨ ꯂꯩꯁꯤ ꯗꯤ ꯎꯍꯝ-
ꯍꯣꯏ ꯑꯗꯨ ꯕꯨꯗꯤ ꯄꯤꯛꯁꯟꯂꯣꯏꯒꯦ ꯏꯇꯥꯍꯣꯏꯗ ꯐꯣꯟ ꯇꯧꯔꯒ ꯋꯥ ꯋꯥꯈꯜꯖꯦ ꯈꯔ ꯆꯥꯎꯊꯣꯛꯆꯔꯤꯕꯅꯤ ꯑꯗꯨꯗꯨꯒꯤꯅꯤ ꯏꯇꯥꯒꯤ ꯃꯅꯥꯛꯇ ꯏꯇꯥ ꯂꯥꯛꯅꯤꯡꯕ ꯅ ꯍꯍ ꯑꯗꯨꯕꯨ ꯂꯥꯛꯄꯗꯤ ꯉꯝꯗꯦ ꯑꯗꯨꯅ ꯐꯣꯟ ꯑꯣꯏꯅ ꯇꯧꯔꯒ ꯋꯥꯔꯤ ꯁꯥꯟꯅ ꯁꯥꯟꯅꯔꯩꯁꯤꯅꯤ ꯏꯇꯥ
ꯏꯇꯥ ꯑꯩ ꯅꯣꯡꯃ ꯂꯥꯛꯀꯦ ꯍꯌꯦꯡ ꯅꯠꯇ꯭ꯔꯒ ꯍꯥꯡꯆꯤꯠ ꯑꯣꯏꯔꯁꯨ ꯑꯗꯨ ꯀꯩ ꯀꯩꯅꯣ ꯈꯟꯅꯕ ꯌꯥꯕ ꯈꯔ ꯈꯟꯅꯔꯁꯦ ꯑꯩꯒꯁꯨ
ꯎꯝ ꯑꯃ ꯃꯈꯥ ꯊꯪꯒꯤ ꯏꯇꯥ ꯑꯗꯨꯁꯨ ꯁꯨ ꯀꯧꯔꯒ ꯂꯥꯛꯑꯣ ꯃꯥꯁꯨ ꯑꯩꯈꯣꯏ ꯏꯃꯥ ꯃꯁꯥ ꯈꯥꯡꯉꯝꯗꯦ ꯍꯥꯏꯕꯗꯣ ꯑꯗꯨ ꯍꯪꯕ ꯂꯥꯛꯀꯦ ꯂꯥꯛꯀꯦ ꯂꯥꯛꯃꯤꯟꯅꯕ ꯂꯩꯇꯦꯅ ꯌꯥꯝ ꯍꯥꯏꯕꯅꯤ ꯑꯩꯅ ꯅꯪꯒ ꯂꯥꯛꯃꯤꯟꯅꯧ ꯍꯥꯏꯕꯗꯨ ꯅꯪꯁꯨ ꯊꯕꯛ ꯁꯪꯗꯦ ꯍꯥꯏ ꯂꯩꯕ ꯑꯗꯨꯗꯨꯒꯤ ꯍꯍ ꯅꯪ ꯊꯕꯛ ꯀꯣꯝꯃꯤ ꯍꯥꯏꯕꯅꯤꯅ ꯁꯨꯇꯤ ꯂꯩꯔꯦ ꯍꯥꯏꯕꯅꯤꯅꯅꯦ ꯍꯧꯖꯤꯛ ꯀꯩꯝꯇꯥ ꯃꯥꯒ ꯂꯥꯛꯃꯤꯟꯅꯔꯣ ꯅꯊꯟꯗ ꯂꯥꯛꯄꯗꯨꯁꯨ ꯅꯨꯡꯉꯥꯏꯔꯔꯣꯏ ꯂꯝꯁꯥꯡ ꯂꯥꯛꯀꯗꯣꯏꯅꯤꯅ ꯑꯩꯈꯣꯏꯁꯤꯅ ꯈꯨꯡꯒꯪꯒꯤ ꯂꯝꯗ ꯂꯩ ꯍꯦꯛ ꯂꯩꯔꯨꯕꯥꯗꯣ ꯊꯣꯛꯑꯕꯅꯤꯅ ꯏꯇꯥ ꯍꯣꯏꯗꯗꯤ ꯂꯥꯝꯕꯤ ꯂꯝꯒꯥꯡꯗꯨꯁꯨ ꯌꯥꯝꯅ ꯅꯥ ꯇꯩ ꯆꯥꯗꯦꯗꯅ ꯑꯩꯈꯣꯏꯒꯤꯗꯤ ꯑꯗꯨꯅꯅꯦ ꯍꯥꯏꯕ ꯏꯇꯥ ꯅꯪꯕꯣ ꯑꯩꯈꯣꯏꯁꯨ ꯅꯣꯏꯗꯧꯅ ꯃꯊꯛ ꯂꯣꯝ ꯗ ꯂꯩꯔꯝꯃꯒꯗꯤ ꯗꯣꯛꯇꯔꯗꯁꯨ ꯆꯠꯊꯣꯛ ꯆꯠꯁꯤꯟ ꯇꯧꯕꯗ ꯌꯥꯝ ꯀꯣꯝꯒꯗꯕ
ꯆꯨꯝꯃꯦ ꯆꯨꯝꯃꯦ ꯏꯇꯥꯅ ꯍꯥꯏꯗꯣ
ꯂꯧꯁꯤꯟꯕ ꯉꯝꯗꯕ
ꯎꯝ ꯎꯝ
ꯂꯧꯁꯤꯟꯕ ꯉꯝꯗꯕ ꯂꯧꯁꯤꯟꯕ ꯉꯝꯗꯕ ꯑꯁ ꯈꯪꯗꯦꯗ ꯏꯇꯥ ꯄꯨꯟꯁꯤꯁꯦ ꯑꯉꯥꯡꯒꯤꯅꯦ ꯏꯅꯥꯎꯅꯨꯄꯤꯁꯨꯅꯦ ꯍꯟꯗꯛꯇꯤ ꯑꯦꯛꯖꯥꯝ ꯊꯥꯗꯣꯏꯅꯤ ꯑꯦꯠꯃꯤꯁꯟ ꯇꯧꯕꯒꯤ ꯐꯣꯔꯝ ꯐꯤꯜ ꯂꯞ ꯇꯧꯕꯒꯤ ꯄꯩꯁꯥ ꯄꯤꯌꯣ ꯍꯥꯏꯌꯦ ꯄꯥꯕꯨꯡꯗ ꯐꯣꯟ ꯇꯧꯕꯅꯤ ꯄꯥꯕꯨꯡꯗꯨꯁꯨ ꯐꯣꯟꯁꯦ ꯆꯠꯇꯦ ꯍꯧꯖꯤꯛ ꯇꯦ ꯑꯗꯨꯒꯤ ꯃꯥꯒꯤ ꯐꯣꯝ ꯐꯤꯜ ꯂꯞ ꯅꯪꯗꯗꯤ ꯐꯥꯏꯟ ꯇꯥꯅꯤ ꯍꯥꯏꯌꯦꯅ ꯍꯥꯏ ꯉꯁꯥꯏ ꯆꯥꯛꯆꯥꯥꯕꯗ ꯍꯥꯏꯔꯛꯑꯦ ꯑꯩꯁꯦ ꯒ꯭ꯌꯥꯟ ꯇꯥꯗꯦ ꯀꯣꯛ ꯉꯥꯎꯗꯅꯅꯦ ꯏꯇꯥꯗꯁꯨ ꯈꯔ ꯂꯩꯕ꯭ꯔꯥꯅꯁꯨ ꯍꯪꯒꯦꯅ ꯇꯧꯕꯅꯦ ꯑꯩ ꯄꯥꯕꯨꯡꯅ ꯍꯦꯛ ꯊꯥꯔꯛꯄꯒ ꯏꯇꯥꯗ ꯊꯥꯖꯜꯂꯛꯀꯦ ꯄꯩꯁꯥ
ꯌꯥꯏꯌꯦ ꯌꯥꯏꯌꯦ ꯑꯗꯣ ꯄꯩꯁꯥꯗꯨꯕꯨ ꯀꯌꯥꯅꯤ ꯍꯥꯏꯒꯦ
ꯀꯥꯞꯄꯤꯔꯛꯑꯣ ꯏꯇꯥꯅ ꯑꯔꯩꯕꯗꯣ ꯍꯥꯏꯗꯤ ꯁꯨꯝ ꯍꯥꯏꯕ ꯃꯁꯤꯡ ꯂꯩꯇꯦꯕ ꯑꯗꯨꯝ ꯈꯔ ꯑꯗꯨꯝ ꯀꯥꯞꯄꯤꯔꯛꯑꯣ ꯏꯇꯥ ꯏꯅꯠꯇꯅ ꯀꯅꯥ ꯋꯥꯁꯦ ꯇꯥꯟꯅꯕꯝ ꯑꯃ ꯂꯩꯇꯦꯗꯣ ꯑꯩꯒꯤꯗꯤ ꯃꯤ ꯑꯇꯩꯗ ꯍꯥꯏꯔꯨꯗꯧꯁꯨ ꯏꯀꯥꯏꯖꯩ ꯑꯗꯨꯅ ꯃꯣꯏꯗ ꯄꯩꯁꯥ ꯅꯨꯡꯁꯥ ꯍꯪꯕꯁꯨ ꯏꯀꯥꯏꯖꯩ ꯏꯇꯥꯗ ꯍꯥꯟꯅꯗꯒꯩ ꯑꯗꯨꯝ ꯍꯪꯇꯣꯛ ꯍꯪꯆꯤꯟ ꯂꯥꯛꯄꯅꯤꯅ ꯏꯀꯥꯏꯕꯗꯣ ꯈꯔ ꯐꯩꯌꯦ ꯑꯗꯨꯒꯤꯅꯤ ꯏꯇꯥ
ꯏꯀꯥꯏꯔꯨꯅꯨ ꯏꯀꯥꯏꯔꯨꯅꯨ ꯏꯇꯥ ꯏꯃꯥꯟꯅꯕ ꯏꯃꯥꯟꯅꯕꯤ ꯍꯥꯏꯁꯤꯗꯤ ꯇꯥꯊꯣꯛ ꯇꯥꯁꯤꯟ ꯇꯧꯒꯗꯕꯅꯤ ꯏꯇꯥ
ꯍꯣꯏ ꯏꯇꯥ ꯂꯩꯕꯒꯤ ꯋꯥꯈꯜꯁꯦ ꯈꯔ ꯆꯥꯎꯊꯣꯛꯆꯔꯤꯅꯤ ꯑꯗꯣ ꯏꯇꯥ ꯍꯣꯏꯒꯤ ꯏꯅꯝꯃꯗꯨꯗꯤ ꯑꯉꯥꯡ ꯎꯅ ꯇꯧꯔꯦ ꯍꯥꯏꯕꯗꯨꯗꯤ ꯎꯅꯒ꯭ꯔꯕꯣ ꯏꯇꯥ
ꯍꯟꯗꯛ ꯊꯥꯁꯤꯗ ꯎꯅꯅꯤꯅ ꯗꯣꯛꯇꯔꯅ ꯊꯥꯔꯛꯏ ꯏꯇꯥ
ꯑꯩꯗꯣ ꯏꯇꯥ ꯍꯣꯏꯗ ꯂꯥꯛꯄꯗꯤ ꯌꯥꯝ ꯂꯥꯛꯅꯤꯡ ꯂꯥꯛꯄ ꯂꯦꯛꯄ ꯉꯝꯗ꯭ꯔꯒꯁꯨꯅꯦ ꯏꯅꯝꯃꯒꯤ ꯑꯉꯥꯡꯒꯤ ꯎꯅꯔꯝꯕ ꯃꯇꯨꯡꯗꯗꯤ ꯑꯩ ꯂꯥꯛꯈꯤꯅꯤ ꯑꯉꯥꯡꯒꯤ ꯐꯤꯔꯣꯜꯒ ꯂꯩꯕꯤꯔꯒ ꯏꯅꯝꯃꯗꯣ ꯌꯥꯝꯅ ꯅꯨꯡꯁꯤꯕꯅꯦ ꯑꯉꯥꯡꯁꯨ ꯃꯁꯥ ꯌꯥꯝ ꯐꯖꯅꯤꯌꯦ
ꯏꯅꯝꯃꯅ ꯅꯪꯁꯨ ꯎꯗ ꯀꯨꯏꯔꯦꯅ ꯍꯥꯏꯔꯛꯄꯅꯦ ꯑꯩꯉꯣꯟꯗ
ꯎꯝ ꯏꯃꯥ ꯅꯥꯔꯒ ꯂꯩꯌꯦꯅ ꯍꯥꯏ ꯇꯕꯅꯤꯅ ꯈꯔ ꯂꯩꯔꯒ ꯂꯥꯛ ꯀꯦ ꯑꯉꯥꯡꯗꯨꯁꯨ ꯌꯦꯡ ꯄ ꯑꯣꯏꯅ ꯅꯪꯅ ꯈꯔ ꯍꯥꯏꯕꯤꯌꯨꯀꯣ ꯎꯝ ꯏꯅꯝꯃ ꯂꯩꯕ ꯀꯥꯁꯤ ꯅꯨꯡꯉꯥꯏꯔꯝꯅꯤꯗ ꯑꯩꯈꯣꯏꯒꯤꯗꯤ ꯇꯥꯆꯧꯗꯣ ꯏꯅꯝꯃ ꯊꯤꯌꯨ ꯍꯥꯏꯕ ꯌꯥꯗꯦ ꯍꯧꯖꯤꯛ ꯑꯩ ꯂꯥꯏꯔꯤꯛ ꯇꯝꯕ ꯂꯣꯏꯁꯤꯟꯈꯤꯅꯤ ꯑꯩꯅ ꯏꯃꯥ ꯃꯁꯥ ꯉꯝꯗ꯭ꯔꯕꯅꯤꯅ ꯅꯪꯅ ꯥ ꯏꯅꯝꯃ ꯄꯨꯁꯜꯂꯨ ꯍꯥꯏꯕꯁꯨꯅꯦ ꯁꯨꯡꯌꯥ ꯌꯥꯗꯦ ꯈꯪꯕ꯭ꯔꯥ ꯑꯩ ꯇ꯭ꯔꯤ ꯑꯩ ꯃꯤ ꯑꯣꯏꯈꯤꯅꯤ ꯎꯝ ꯑꯗꯨꯀꯥꯟꯗ ꯄꯨꯁꯤꯜꯂꯛꯀꯦꯅ ꯍꯥꯏ ꯏꯃꯥꯅꯕꯨꯗꯤ ꯅꯪꯗꯣ ꯂꯥꯏꯔꯤꯛ ꯇꯝꯃꯁꯨ ꯇꯝꯅ ꯏꯃꯥ ꯏꯃꯥꯁꯦ ꯃꯁꯥ ꯉꯝꯁꯤꯜꯂꯛꯇꯕꯅꯤ ꯏꯃꯧ ꯃꯁꯛꯇꯣ ꯌꯦꯡꯅꯤꯡꯉꯤ ꯍꯥꯏꯔꯕꯅꯤ ꯄꯦꯃ ꯅꯥꯡꯕꯨ ꯃꯊꯥ ꯁꯥꯌꯦ ꯠꯆꯧꯟ ꯃꯥꯔꯣꯟ ꯃ ꯉꯥꯟꯅꯕ ꯌꯥꯗꯕꯒ
ꯇꯥꯆꯧꯟ ꯈꯜꯂꯤꯗꯨꯁꯨ ꯆꯨꯝꯃꯤꯅꯦ ꯑꯃꯔꯣꯝꯗ ꯄꯩꯁꯥ ꯊꯣꯛꯇ꯭ꯔꯗꯤ ꯀꯃꯥꯏꯅ ꯅꯨꯄꯤ ꯑꯃ ꯊꯤꯔꯨꯅꯤ ꯍꯧꯖꯤꯛ ꯃꯇꯝꯗ ꯄꯩꯁꯥ ꯄꯩꯁꯥ ꯉꯥꯛꯇꯅꯤꯗꯣ
ꯎꯝ ꯏꯃꯥꯁꯨꯅꯤꯅꯦ ꯑꯃꯨꯛ ꯆꯠꯄꯗꯅ ꯍꯤꯗꯥꯛ ꯀꯥꯞꯄꯗ ꯄꯩꯁꯥꯁꯦ ꯃꯌꯥꯝ ꯃꯌꯥꯝ ꯆꯪꯕ ꯑꯗꯨꯅ ꯏꯃꯥ ꯑꯁꯨꯅꯦ ꯄꯥꯈꯠꯆꯕ ꯏꯃꯧ ꯎꯕ ꯐꯪꯉꯔꯣꯏꯗ꯭ꯔꯅ ꯑꯗꯨꯗꯒꯤ ꯏꯃꯧꯒꯦ ꯍꯥꯏꯕ ꯇꯥꯆꯧꯅ ꯈꯜꯂꯤꯁꯤꯅ ꯏꯃꯥꯁꯨ ꯌꯥꯝ ꯀꯟꯅ ꯂꯥꯏꯌꯦꯡꯉꯤ ꯍꯥꯏ ꯑꯩꯕꯨ ꯑꯩ ꯂꯨꯍꯣꯡꯕꯒꯤ ꯄꯩꯁꯥ ꯑꯃꯨꯛ ꯀꯥꯏꯊꯣꯛ ꯄꯗꯣꯅ ꯈꯟꯕ ꯇꯥꯆꯧꯅ ꯑꯩꯉꯣꯟꯗ ꯍꯥꯏꯔꯛꯄꯅꯦ ꯐꯣꯟ ꯇꯧꯔꯒ ꯑꯩꯗꯣ ꯀꯃꯥꯏꯅ ꯅꯨꯄꯤ ꯊꯤꯕ ꯉꯝꯗꯣꯏꯅꯣ ꯏꯃꯥꯒꯤ ꯃꯇꯧꯁ ꯁꯤꯗꯥꯅ ꯍꯥꯏꯕꯅꯦꯕ
ꯍꯣꯏꯅ ꯆꯟꯃꯤꯅꯦ ꯇꯧꯔꯤꯁꯦ
ꯈꯪ ꯎꯝ ꯎꯝ ꯂꯥꯛꯑꯣ ꯅꯪꯅ ꯂꯥꯛꯄ ꯀꯥꯟꯗꯝ ꯃꯨꯟꯅꯔꯣ ꯑꯗꯣ ꯇꯥꯕ꯭ꯔꯣ ꯏꯇꯥ
ꯇꯥꯏꯌꯦ ꯇꯥꯏꯌꯦ
ꯆꯥꯛ ꯏꯁꯤꯡ ꯎꯝ ꯅꯪꯁꯨ ꯅꯣꯡꯃ ꯅꯪꯅ ꯂꯥꯛꯑꯝꯗꯥꯏꯗꯨꯗꯅꯦ ꯐꯣꯟ ꯍꯥꯏꯅ ꯇꯧꯔꯛꯑꯣ ꯑꯩ ꯆꯥꯛ ꯀ ꯍꯥꯄꯝꯃꯒꯦ ꯏꯇꯥꯁꯨ ꯆꯥꯃꯤꯟꯅꯗꯕ ꯀꯨꯏ ꯭ꯔꯕꯅꯤꯅꯅꯦ ꯆꯥꯃꯤꯟꯅꯅꯕ ꯅꯣꯡꯃꯗꯨꯒꯤ ꯑꯗꯨꯒ ꯏꯇꯥꯅ ꯄꯥꯝꯖꯕ ꯍꯩꯈꯥꯡ ꯀ ꯀꯥꯗꯨꯁꯨ ꯄꯨ ꯑꯩꯈꯣꯏꯗꯩꯩ ꯍꯦꯛꯈꯣ ꯀꯣꯏ ꯏꯇꯥ
ꯍꯣ ꯍꯣꯏ ꯇꯥꯏ
ꯑ ꯍꯣ ꯊꯝꯃꯣ ꯊꯝꯃꯣ ꯎ ꯎ